ꯍꯂꯣ ꯀꯩꯇꯦ
ꯋꯥꯕꯥ
ꯑꯥꯎ
ꯅꯨꯡꯉꯥꯏꯔꯤꯕꯣ
ꯅꯨꯡꯉꯥꯏꯔꯤꯌꯦ ꯅꯪꯉꯣ ꯀꯃꯥꯏ ꯀꯃꯥꯏ ꯇꯧꯔꯤꯒꯦ ꯅꯍꯦ
ꯁ ꯑꯩꯁꯨ ꯑꯗꯨꯝ ꯄꯪ ꯂꯩꯩ ꯃꯔꯩꯗꯤ ꯑꯗꯨꯅꯤ
ꯑꯣ ꯇꯁꯤ ꯆꯥꯔꯕꯣ
ꯍꯥꯥ
ꯇ ꯆꯥꯔꯔꯕꯣꯔꯪꯕꯣ
ꯑꯩꯗꯤ ꯆꯥꯔꯦ ꯗꯗꯤꯃꯛꯇꯤ ꯆꯥꯔꯕꯣ
ꯇꯥꯔꯦ ꯁꯔꯦ
ꯑꯣ ꯀꯩ ꯏꯟꯁꯥꯡ ꯆꯥꯒ ꯇꯗꯤ ꯀꯛꯇꯤ
ꯉꯁꯤꯗꯤ ꯀꯩꯅꯝ ꯁꯥꯔꯦ ꯎꯇꯤ ꯁꯥꯔꯦ ꯇꯤ ꯀꯩꯅꯣꯗꯣ ꯈꯣꯡꯕ꯭ꯔꯥ ꯑꯩꯈꯣꯏꯒꯤ ꯎꯇꯤ ꯑꯁꯪꯕꯗ
ꯑꯥꯎ ꯈꯪꯉꯦ ꯈꯪꯉꯦ
ꯑꯩꯈꯣꯏ ꯃꯥꯅ ꯊꯣꯡꯉꯦ ꯎꯇꯤ ꯑꯁꯪꯕꯗꯣ ꯅꯣꯏꯗꯤ ꯃꯥ ꯑꯩꯈꯣꯏꯒꯤ ꯅꯣꯏ ꯎꯇꯤ ꯑꯁꯪꯕ ꯊꯣꯡꯕꯗꯅꯦ ꯀꯩꯅꯣꯒ ꯍꯥꯞꯄ꯭ꯔꯣ ꯑꯩꯈꯣꯏꯒꯤ ꯃꯍꯏꯒꯤ ꯑꯃ ꯑꯩꯈꯣꯏ ꯁꯗꯥꯕꯀꯤ ꯃꯍꯨꯠꯇ ꯑꯩꯈꯣꯏꯅ ꯎ
ꯑꯥ ꯑꯥ ꯈꯪꯔ ꯈꯪ
ꯍꯋꯥꯏꯗꯙꯔꯥꯛ
ꯑꯥ
ꯑꯗꯨꯅ ꯃꯍꯥꯎ ꯂꯩꯦꯡꯉꯒ ꯑꯗꯨ ꯑꯣꯏꯅ ꯍꯥꯞꯇꯦ ꯑꯩꯈꯣꯏꯗꯤ ꯁꯦꯝꯃ ꯍꯥꯟ ꯊꯝꯍꯧꯕ ꯌꯨꯡꯒꯤ
ꯑꯣ ꯑꯩꯗꯤ ꯑꯗꯨꯒꯤ ꯃꯍꯥꯎ ꯑꯃꯐꯥꯎ ꯇꯪꯗ꯭ꯔꯤ
ꯑꯣ ꯑꯗꯨ ꯑꯦ ꯑꯗꯨꯅ ꯃꯍꯥꯎ ꯍꯦꯜꯂꯤꯗ ꯍꯥꯏꯗꯤ ꯍꯛꯆꯥꯡꯁꯨ ꯐꯕ ꯍꯦꯜꯂꯛꯑꯦꯕ ꯑꯩꯈꯣꯏꯒꯤ ꯁꯣꯂꯥꯏ ꯕꯔꯒꯔ ꯍꯥꯞꯄꯗꯗꯤ ꯀꯩꯅꯣꯅꯤꯗꯅ ꯄꯣꯠꯇꯣ ꯍꯤꯗꯥꯡꯁꯤꯈꯤꯗꯅ ꯍꯥꯞꯄꯤꯗꯣ
ꯑꯥ
ꯍꯛꯥꯡꯗ ꯆꯥꯕꯗ ꯀꯩꯁꯨ ꯌꯥꯝ ꯀꯟꯅ ꯀꯥꯟꯅꯕ ꯅꯠꯇꯦꯗ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ ꯅꯪꯕꯣ
ꯑ ꯂꯥꯏꯔꯤꯛ ꯃꯈꯥ ꯑꯗꯨꯝ ꯇꯝꯊꯔꯤ
ꯑꯣ ꯂꯥꯏ ꯃꯈ ꯇꯝꯅꯦ ꯀ꯭ꯂꯥꯁ ꯆꯥꯡ ꯅꯥꯏꯅ ꯑꯗꯨꯝ ꯆꯠꯂꯤꯕ ꯅꯪꯕꯣ
ꯑꯥꯎꯧ ꯆꯂꯤꯌꯦ
ꯑ ꯑ ꯌꯨꯝꯒꯤ ꯍꯃꯒꯕꯥꯖꯤ ꯑꯩꯔꯣ
ꯑꯥ
ꯑꯁ ꯑꯩꯁꯨ ꯀꯩꯅꯣ ꯀ꯭ꯂꯥꯁꯇ ꯍꯧꯖꯤꯛꯀꯥꯟꯗꯤ ꯑꯩꯈꯣꯏꯒꯤ ꯑꯦꯛꯖꯥꯝ ꯃꯌꯥꯝꯒꯤꯅꯦ ꯔꯖꯤ ꯀ꯭ꯂꯥꯁ ꯑꯩꯈꯣꯏꯒꯤ ꯁꯦꯂꯦꯕꯁꯇ ꯂꯣꯏꯈ꯭ꯔꯦꯕꯀꯣ ꯅ ꯉꯥꯏꯕ ꯑꯣꯏꯅ ꯑꯗꯨꯝ ꯌꯨꯝꯗ ꯑꯗꯨꯝ ꯅꯣꯡꯃꯣꯏꯒꯤ ꯆꯥꯕ ꯊꯛꯄ ꯑꯗꯨ ꯈꯔ ꯁꯥꯟꯅ ꯈꯔ ꯂꯥꯏꯔꯤꯛ ꯄꯥꯕꯨꯗꯤ ꯄꯥꯛ ꯌꯥꯎꯗ꯭ꯔꯦ ꯅꯨꯡꯗꯥꯡꯗꯅ ꯑꯅꯝꯕ ꯄꯥꯏ ꯂꯥꯏꯐꯕ ꯑꯩꯍꯟꯤꯟꯗꯤ ꯂꯏ ꯄꯥꯔꯗꯦꯗ ꯑ ꯅꯣꯏꯗꯤ ꯇꯧꯗ꯭ꯔꯤꯕꯣ
ꯑꯩꯈꯣꯏꯒꯤ ꯑꯦꯛꯖꯥꯝ ꯖꯨꯂꯥꯏꯗ ꯂꯩꯌꯦ ꯑ ꯖꯨꯂꯥꯏꯒꯤ ꯑ ꯊꯥ ꯇꯥꯡ ꯇꯔꯥ ꯃꯔꯤ ꯀꯥꯏꯗ ꯍꯅꯤ
ꯑꯣ ꯈꯪꯗꯦꯅꯦ ꯍꯧꯖꯤꯛꯀꯥꯟ ꯅꯨꯡꯁꯥ ꯑꯃꯨꯛ ꯀꯟꯅ ꯁꯥ ꯑꯃꯨꯛ ꯅꯣꯡ ꯑꯃꯨꯛꯛꯇꯥ ꯀꯌꯥꯝ ꯊꯥꯗꯔꯤꯅꯦ
ꯑꯣ
ꯆꯥꯕ ꯊꯛꯄꯗꯤ ꯑꯗꯨꯝ ꯌꯥꯅꯤꯀꯣ
ꯑꯥ ꯑꯗꯨꯝꯅ
ꯑꯁ ꯑꯗꯨꯗꯨꯋꯥꯔꯒ ꯁꯪꯗꯦ ꯌꯥꯎꯁꯪ ꯀꯣꯏꯖꯔꯨꯁꯤꯅꯦ
ꯍ
ꯊꯪꯗꯤ ꯌꯥꯎ ꯁꯪ ꯀꯣꯏꯊꯔꯨꯌꯦꯦ ꯑꯣ ꯃꯊꯪꯗꯤ ꯃꯌꯥꯝ ꯄꯨꯂꯞ
ꯍꯣꯏ ꯀꯣꯏꯨꯁ ꯀꯣꯏꯔꯁ ꯑ
ꯅꯨꯡꯉ ꯒꯦ ꯎ
ꯍꯥꯥ
ꯌꯥꯎꯁꯪ ꯄꯣꯏꯐꯝꯁꯦ ꯀꯔꯝ ꯀꯣꯅ ꯈꯔ ꯅꯨꯡꯉꯥꯏꯒꯦꯕ
ꯑꯁ ꯍꯟꯗꯛ ꯍꯟꯗꯛ ꯑꯩꯈꯣꯏꯒꯤ ꯌꯥꯎꯁꯪꯗꯣ ꯀꯩꯅꯣ ꯇꯧꯋꯦ ꯑꯩꯈꯣꯏ ꯏꯃꯥꯟꯅꯕ ꯃꯌꯥꯝ ꯄꯨꯜꯂꯒ ꯀꯛꯆꯤꯡꯗ ꯀꯣꯏꯕ ꯆꯠꯂꯨꯌꯦ
ꯑꯥ
ꯀꯛꯆꯤꯡꯗꯣ ꯑꯗꯨꯝ ꯅꯨꯡꯉꯥꯏꯍꯧꯋꯦ꯫
ꯑꯣ꯫
ꯑꯗꯨꯒ ꯀꯩꯅꯣꯒ ꯈꯣꯏ ꯊꯥꯡꯒ ꯔꯣꯝꯗꯣ ꯑꯗꯨꯝ ꯅꯨꯡꯉꯥꯏ ꯑꯗꯨ ꯑꯣꯏꯔꯁꯨ ꯀꯛꯆꯤꯡꯅ ꯍꯦꯟꯕꯩ ꯇꯥꯏꯞꯇ ꯇꯧꯋꯤ꯫
ꯀꯛꯆꯤꯡ ꯍꯦꯟꯕꯩ ꯇꯥꯏꯄꯇꯥ ꯇꯧꯋꯦꯕꯣ꯫ ꯀ ꯑꯁ ꯑꯗꯨ ꯍꯥꯏꯔꯒ ꯍꯣꯏ ꯅꯣꯏ ꯑꯩꯈꯣꯏꯗꯤ ꯍꯧꯖꯤꯛꯀꯥꯟꯁꯤꯗ ꯈꯪꯗꯦ ꯑꯩꯈꯣꯏ ꯌꯥꯎꯁꯪ ꯁꯦꯟ ꯊꯁꯨ ꯈꯣꯠꯅꯕꯤ ꯇꯧꯗ꯭ꯔꯥ ꯑꯗꯣ ꯑꯩꯈꯣꯏꯔꯣꯝꯗꯅ ꯌꯥꯎꯁꯪ ꯁꯦꯟꯗꯕꯁꯦ ꯀꯌꯥ ꯇꯧ ꯅꯈꯤꯗ꯭ꯔꯦꯕ ꯍꯧꯖꯤꯛꯇꯤ ꯑꯅꯝꯕꯅ ꯑꯑꯣꯟꯕꯅꯤ ꯈꯪꯗꯦ ꯌꯥꯎꯁꯪꯒꯤ ꯁꯄꯣꯔꯠꯁꯦ
ꯑꯥ꯫
ꯐꯖꯅ ꯇꯧꯔꯦ ꯑꯩꯈꯣꯏꯗꯅ ꯍꯦꯛ ꯑꯩꯈꯣꯏꯒꯤ ꯌꯥꯎꯁꯪ ꯃꯩ ꯊꯥꯕ ꯅꯨꯃꯤꯠꯇꯣ
ꯑꯥ꯫
ꯑꯗꯒꯤ ꯇꯧꯔꯛꯄꯗꯨꯅ ꯅꯨꯃꯤꯠ ꯃꯉꯥꯅꯤ ꯁꯨꯕ ꯑꯩꯈꯣꯏ ꯀꯋ꯭ꯥꯛ ꯖꯇ꯭ꯔꯥꯗꯣ ꯑꯗꯨꯕꯥꯛ ꯇꯥ ꯑꯗꯨꯝ ꯂꯦꯞꯇꯕꯤꯗ ꯏꯁꯄꯣꯔꯠꯁꯦ ꯑꯗꯨꯝ ꯇꯧꯗꯣꯏꯅꯦꯕ꯫ ꯍꯥꯏꯗꯤ ꯏꯁꯄꯣꯔꯠ ꯁꯦ ꯂꯩꯀꯥꯏꯒꯤ ꯑꯩꯈꯣꯏꯒꯤ ꯂꯩꯀꯥꯏꯅ ꯈꯨꯟꯗꯨꯒꯤ ꯄꯨꯂꯞ ꯇꯧꯗꯦ ꯑꯩꯈꯣꯏ ꯂꯩꯀꯥꯏ ꯁꯝꯅ ꯍꯥꯏꯗ ꯃꯌꯥꯏ ꯂꯩꯀꯥꯏ ꯃꯅꯤꯡꯀꯥꯏ ꯃꯃꯥꯡ ꯂꯩꯀꯥꯏ ꯀꯥꯏꯅ ꯈꯥꯏꯗꯣꯛꯏꯗꯅ ꯑꯗꯨꯃꯥꯏꯅꯥ ꯃꯥꯏ ꯂꯩꯀꯥꯏ- ꯂꯩꯀꯥꯏꯗꯨꯒꯤ ꯏꯁꯄꯣꯔꯠ ꯑꯗꯨꯝ ꯇꯧꯋꯦꯕ ꯑꯗꯤ ꯑꯉꯥꯡ ꯍꯧꯔꯒ ꯑꯩꯈꯣꯏꯒꯤ ꯑꯍꯟꯕ ꯍꯥꯏꯇꯥꯔꯦꯅꯦ ꯗꯤ ꯑꯩꯈꯣꯏ ꯏꯇꯩꯃꯥ ꯃꯣꯏ ꯑꯗꯨꯝ ꯂꯣꯏ ꯌꯥꯎꯋꯦ ꯅꯨꯄꯥ- ꯅꯨꯄꯤ ꯂꯣꯏꯅ ꯁꯔꯨꯛ ꯌꯥꯔꯒ ꯑꯗꯨꯝ ꯃꯈꯟ- ꯃꯈꯟ ꯇꯧꯋꯦ ꯍꯥꯏꯇꯥꯔꯦ꯫ ꯑꯩꯈꯣꯏ ꯑꯉꯥꯡꯈꯩꯒꯤꯗꯤ ꯂꯝꯖꯦꯟ ꯆꯦꯟꯕꯒꯨꯝꯕ ꯑꯗꯩꯗꯤ ꯐꯨꯠꯕꯣꯜ ꯁꯥꯟꯅꯕ ꯌꯥꯎꯔꯤꯁꯦ ꯑꯗꯩꯗꯤ ꯑꯩꯈꯣꯏꯒꯤ ꯍꯥꯏ ꯖꯝ, ꯂꯣꯡ ꯖꯝ ꯑꯗꯨꯏꯗꯤ ꯑꯩꯈꯣꯏꯒꯤ ꯃꯧꯁꯤꯡꯒꯤꯅ ꯃꯣꯏ ꯀꯩꯅꯣ ꯇꯧꯋꯦ ꯑꯩꯈꯣꯏꯒꯤ ꯁꯅꯥꯕꯨꯟ ꯄꯨꯕꯤꯗꯣ
ꯑꯥ꯫
ꯑꯗꯨ ꯌꯥꯎꯔꯦ ꯑꯗꯒꯤ ꯑꯩꯈꯣꯏꯒꯤ ꯆꯥꯃꯁꯇꯒ ꯃꯥꯔꯕꯣꯜꯒ ꯍꯥꯞꯄꯒ ꯆꯦꯟꯕꯩꯗꯣ ꯇꯥꯍꯟꯗꯕꯤꯗ ꯒ
ꯑꯥ꯫
ꯑꯗꯒꯤꯗꯤ ꯑꯉꯥꯡ ꯂꯩꯁꯕꯤ ꯃꯁꯆꯥꯁꯤꯡꯒꯤꯅ ꯑꯃꯨꯛ ꯀꯩꯅꯣ ꯑꯣꯏ ꯌꯥꯎꯋꯦ ꯑꯩꯈꯣꯏꯒꯤ ꯃ꯭ꯌꯨꯖꯤꯛ ꯁꯤꯌꯔ ꯇꯧꯗ ꯈꯥꯪ ꯕꯔꯥ?
ꯑꯥ ꯈꯪꯉꯤ- ꯈꯉꯤ꯫
ꯑꯗꯣ ꯍꯥꯏꯗꯤ ꯊꯧꯔꯤ ꯆꯤꯡꯅꯕꯤ ꯑꯦ ꯆꯐꯨ ꯊꯨꯒꯥꯏꯕꯤ ꯑꯗꯨꯝꯕ ꯑꯗꯨꯝ ꯌꯥꯧꯁꯪꯒꯤꯦ ꯀꯣꯏꯕꯨꯗꯤ ꯆꯠꯇꯗꯤ ꯆꯠꯅꯤꯡꯉꯒ ꯑꯗꯨꯝ ꯂꯩꯀꯥꯏꯒꯤ ꯏꯁꯄꯣꯔꯠꯀꯤ ꯑꯗꯨꯝ ꯍꯣꯏ ꯀ꯭ꯂꯕꯀꯤ ꯌꯥꯎꯋꯤꯗꯅ
ꯑꯥ
ꯑꯩꯈꯣꯏ ꯀ꯭ꯂꯕ ꯌꯥꯎꯕꯅꯤꯅ ꯑꯗꯨꯝ ꯌꯥꯎꯔꯤꯕꯅ ꯃꯇꯝꯅ ꯀꯣꯏꯕ ꯆꯠꯄꯁꯦ ꯃꯇꯝ ꯄ ꯐꯪꯗꯕ ꯍꯥꯏꯇꯥꯔꯦꯅꯦ ꯑꯗꯩꯗꯤ ꯑꯗꯨ ꯃꯊꯇ ꯑꯩꯗꯤ ꯑꯥ
ꯑꯩꯈꯣꯏꯁꯨ ꯀꯩꯅꯣ ꯇꯧꯋꯦ ꯌꯥꯎꯁꯪꯗꯤ ꯀꯣꯏꯕ ꯆꯠ ꯍꯥꯏꯕꯗꯤ ꯅꯣꯡꯃꯜ ꯅꯤꯅꯤ ꯗ ꯆꯦꯠ ꯑꯗꯨꯒ ꯑꯌꯥꯝꯕ ꯃꯇꯝꯗꯤ ꯑꯩꯈꯣꯏꯁꯨ ꯂꯩꯀꯥꯏꯒꯤ ꯏꯁꯄꯣꯔꯠ ꯌꯥꯎꯁꯪ ꯏꯁꯄꯣꯔꯠꯇꯣ ꯑꯗꯨꯝ ꯌꯦꯡꯉꯒ ꯂꯩꯔꯦ
ꯑꯣ
ꯑꯩꯈꯣꯏꯒꯤꯅ ꯑꯉꯥꯡ ꯃꯆꯥꯁꯤꯡꯒꯤꯅ ꯂꯝꯖꯦꯟꯒꯨꯝꯕ ꯑ ꯑꯂ ꯐꯨꯀꯥꯕꯤ ꯑꯒꯩꯃꯤ ꯏꯊꯥꯏ ꯂꯥꯛꯄꯤ
ꯎ
ꯆꯐꯨ ꯊꯨꯒꯥꯏꯕꯤ ꯑꯗꯨꯃꯥꯏꯅ ꯇꯧꯔꯦ ꯑꯗꯨꯒ ꯌꯥꯝ ꯅꯨꯡꯉꯥꯏꯔꯤꯗꯤ ꯑꯩꯈꯣꯏꯒꯤꯗꯤ ꯑꯃ ꯃꯧꯒꯤ ꯃꯃꯤꯠ ꯈꯨꯝꯖꯤ ꯈꯜꯂꯒ ꯉꯥꯅꯨ ꯐꯥꯕꯤ ꯇꯧꯕꯗꯣ
ꯃꯌꯥꯝ ꯀꯣꯏꯁꯜꯂꯒ ꯐꯥꯕꯤꯗꯣ
ꯍꯣꯏ ꯃꯑꯣꯡ ꯇꯧꯋꯤ ꯂꯩꯁꯥꯕꯤ ꯇꯧꯋꯦꯕ
ꯑꯣ ꯉꯥꯅꯨ ꯃꯌꯥꯏꯗ ꯑꯃ ꯊꯥꯗꯣꯀꯥꯒꯥ ꯍ ꯃꯌꯥꯝ ꯆꯎ꫰ꯒ ꯇꯅꯗ ꯑꯁ ꯍꯪꯗꯦꯗ ꯑꯩꯒꯤꯗꯤ ꯑꯅꯝꯕꯅ ꯌꯥꯎꯁꯪ ꯃꯅꯨꯡꯁꯤꯗ ꯀꯣꯏ ꯆꯠꯄꯁꯦ ꯄꯥꯛ ꯐꯪꯂꯛꯇ꯭ꯔꯕꯅꯤ ꯍꯥꯏꯗꯤ ꯅꯣꯏ ꯉꯁꯥꯏ ꯌꯥꯎꯁꯪꯒꯤ ꯏꯁꯄꯣꯔꯠ ꯇꯧꯕꯗꯣ
ꯑꯥ
ꯑꯗꯨꯝ ꯇꯣꯔꯅꯥꯃꯦꯟꯗ ꯇꯧꯁꯜꯂꯛꯑꯦꯕ ꯑꯗꯨ ꯃꯅꯨꯡꯗꯨꯗꯀꯣ ꯑꯗꯤ ꯁꯅꯕ ꯅꯤꯅ ꯑꯗꯨꯝ ꯅꯅꯝꯕ ꯃꯇꯝꯗ ꯑꯗꯨꯝ ꯂꯩꯀꯥꯏꯒꯤꯁꯨ ꯌꯥꯎꯋꯦ ꯑꯗꯨꯒ ꯑꯗꯨꯝ ꯑꯅꯝꯕꯅ ꯁꯥꯟꯅꯕ ꯆꯠꯄꯁꯦ ꯁꯤꯗꯅ ꯍꯦꯟꯅ ꯌꯥꯝꯃꯦꯕ ꯍꯣꯏꯣꯠ ꯅꯨꯡꯗꯥꯡꯗꯕꯨꯗꯤ ꯊꯥꯕꯜ ꯆꯣꯡꯕ ꯆꯠꯂꯤꯀꯣ ꯌꯥꯨꯛꯇꯪ ꯊꯥꯕꯜ ꯍꯥꯏꯅꯔꯤꯅꯤꯅ
ꯑꯥ
ꯑꯗ ꯊꯕꯜ ꯆꯇꯄꯥ ꯍꯥꯏꯁꯦ ꯑꯩꯗꯤ ꯑꯃꯨꯛ ꯊꯥꯕꯜꯁꯦ ꯆꯣꯡꯉꯄ ꯍꯩꯇꯕ ꯑꯗꯨꯗꯅ ꯑꯅꯝꯕꯅ ꯏꯃꯥꯟꯅꯕ ꯃꯌꯥꯝ ꯆꯠꯃꯤꯟꯅꯔꯁꯨ ꯑꯗꯨꯝ ꯀꯩꯅꯥ ꯇꯥꯏ ꯍꯥꯏꯇꯥꯔꯦ ꯃꯌꯥꯝꯒꯤ ꯐꯨꯔꯤꯠ ꯄꯥꯏꯕꯅ ꯇꯥꯔꯦ ꯇꯥꯔꯦ ꯅꯪꯗꯤ ꯊꯥꯕꯜ ꯆꯣꯡꯕ ꯍꯩꯕ ꯅꯠꯇ꯭ꯔꯣ
ꯑꯁ ꯑꯩ ꯑ ꯆꯣꯡ ꯊꯥꯕꯜꯗꯤ ꯑꯗꯨꯝ ꯆꯠꯂꯦ ꯑꯗꯨꯒ ꯃꯌꯥꯝꯒꯤ ꯐꯤꯔꯣꯜ ꯄꯥꯏꯔ ꯑꯗꯨꯝ ꯂꯦꯞꯄ ꯂꯩꯍꯧꯔꯦ
ꯈꯪꯗꯦꯗ ꯇꯧꯔꯤꯁꯤ ꯑꯩꯈꯣꯏꯅ ꯊꯥꯕꯜꯁꯤ ꯄꯤꯛꯏꯉꯥꯏꯒꯤ ꯊꯥꯕꯜꯁꯦ ꯄꯥꯛ ꯆꯣꯡꯉꯛꯇꯕ ꯍꯥꯏꯇꯥꯔꯦꯅꯦ
ꯑꯑꯣ
ꯗꯤ ꯆꯣꯡꯗꯤ ꯆꯣꯡꯉꯒ ꯒ꯭ꯌꯥꯟ ꯃꯦꯟ ꯇꯥꯗꯕꯤꯗ ꯆꯣꯡꯉꯛꯄꯅꯤꯗꯅ
ꯑꯥꯎ
ꯇꯧꯔꯛꯄꯗꯩꯗꯤ ꯈꯔ ꯏꯀꯥꯏꯕꯣꯏ ꯂꯥꯛꯄꯣꯏ ꯑꯗꯨꯝ ꯆꯣꯡꯒꯤꯗꯕꯗꯨꯅ ꯆꯣꯡꯒꯤꯗꯕꯗꯨꯅ ꯇꯧꯗꯅ ꯑꯗꯨꯝ ꯍꯩꯌꯨ ꯌꯥꯗ꯭ꯔꯦꯕ
ꯎꯝ ꯑꯩꯁꯨ ꯑꯩꯈꯣꯏ ꯆꯤꯆꯦ ꯍꯣꯏꯅ ꯇꯝꯃꯦ ꯊꯥꯕꯜ ꯆꯣꯡꯕꯗꯣ ꯑꯗꯨꯒ ꯑꯗꯨꯝ ꯍꯩꯌꯣ ꯌꯥꯗꯗꯅ ꯑꯗꯨꯝ ꯇꯣꯛꯈ꯭ꯔꯦ
ꯑꯣ
ꯑꯗꯨ ꯀꯩꯅꯣꯗꯤ ꯗꯥ ꯗꯤꯄꯛꯇꯤ ꯍꯟꯗꯛ ꯂꯥꯏ ꯍꯔꯥꯎꯕꯗꯤ ꯌꯦꯡꯕ ꯆꯠꯍꯧꯕ꯭ꯔꯣ
ꯂꯥꯏ ꯍꯔꯥꯎꯕꯔꯣ
ꯑꯥ
ꯂꯥꯏ ꯍꯔꯥꯎꯕ ꯑꯩꯈꯣꯏꯒꯤ ꯍꯟꯗꯛ ꯀꯨꯏꯗ꯭ꯔꯤꯌꯦ ꯍꯔꯥꯎꯕ ꯂꯣꯏꯒꯤꯕ ꯅꯨꯃꯤꯠ ꯀꯩꯅꯣ ꯍꯨꯝꯅꯤꯗꯪ ꯍꯔꯥꯎꯅꯤ ꯇꯧꯔꯝꯕꯗꯅꯦ ꯑꯗꯩꯗꯤ ꯃꯇꯝꯗꯣ ꯐꯔꯛ ꯍꯥꯏꯇꯥꯔꯦ ꯅꯨꯃꯤꯠ ꯍꯨꯝꯅꯤ ꯍꯧꯖꯤꯛ ꯅꯨꯃꯤꯠ ꯇꯔꯦꯠ ꯅꯨꯃꯤꯠ ꯇꯔꯦꯠꯅꯤ ꯃꯥꯡꯗ ꯇꯧꯈꯤꯕꯗ ꯍꯞꯇꯥ ꯑꯃ ꯑꯗꯨꯃꯥꯏꯅ ꯇꯧꯈꯦ ꯁꯥꯡꯗꯣꯛꯈ꯭ꯔꯦꯕ ꯑꯗꯩꯗꯤ ꯑꯩꯈꯣꯏꯗꯤ ꯍꯟꯗꯛ ꯂꯥꯏ ꯍꯔꯥꯎ ꯗ ꯀꯩꯅꯣ ꯇꯧꯋꯦ ꯑꯩꯈꯣꯏꯒꯤ ꯂꯥꯏꯗꯨꯒꯤ ꯍꯦꯛ ꯂꯥꯏ ꯍꯔꯥꯎꯕ ꯉꯁꯤ ꯂꯣꯏꯗꯅ
ꯑꯥ
ꯅꯣꯡꯉꯥꯜꯂꯀꯥꯟꯗ ꯑꯩꯈꯣꯏ ꯃꯨꯛꯅꯥ ꯑꯃꯨꯛ ꯁꯤꯜꯂꯦꯕ ꯑꯩꯈꯣꯏ ꯈꯨꯟꯒꯤ ꯑꯣꯏꯅ ꯅꯣꯏꯁꯨ ꯑꯗꯨꯃꯥꯏꯅ ꯇꯧꯕ꯭ꯔꯥ
ꯑꯩꯈꯣꯏꯒꯤꯗꯣ ꯑꯗꯨꯃꯥꯏꯅ ꯇꯧꯋꯦ ꯑꯗꯣ ꯍꯟꯗꯛꯀꯤꯗꯤ ꯏꯔꯥꯡ ꯂꯩꯌꯦꯗꯅ ꯂꯥꯏꯗꯣ ꯑꯗꯨꯝ ꯐꯖꯅ ꯍꯔꯥꯎꯈꯤꯗ꯭ꯔꯦ ꯑꯗꯨꯝ ꯀꯩꯅꯣ ꯂꯥꯏ ꯈꯣꯏꯔꯝꯃꯒ ꯑꯗꯨꯝ ꯂꯣꯏꯁꯤꯟꯒ꯭ꯔꯦ
ꯑꯩꯈꯣꯏꯒꯤꯅ ꯈꯔ ꯍꯟꯗꯛꯇꯤ ꯄꯤꯛꯅ ꯇꯧꯒꯦ ꯇꯧꯔꯝꯕꯗꯒꯤꯀꯣ
ꯑꯥ
ꯆꯥꯎꯊꯣꯛꯈ꯭ꯔꯦꯕ
ꯎꯝ
ꯂꯥꯏ ꯍꯔꯥꯎꯕꯒꯤꯁꯨ ꯄꯨꯔꯥ ꯅꯨꯡꯉꯥꯏꯕꯝꯅꯤ ꯑꯗꯨꯝ ꯑꯩꯈꯣꯏꯒꯤ ꯑꯩꯈꯣꯏ ꯃꯥ ꯍꯣꯏ ꯑꯩꯈꯣꯏ ꯏꯇꯩ ꯃ ꯍꯣꯏꯁꯦ ꯑꯗꯨꯝ ꯑꯗꯨꯝ ꯖꯒꯣꯏ ꯁꯥꯕ ꯊꯣꯛꯑꯦꯕ ꯀ ꯂꯥꯏꯠ ꯄꯨꯕꯒ ꯌꯥꯎꯋꯤꯗꯅ
ꯑꯥ
ꯑꯩꯗꯤ ꯇꯞ ꯄꯨꯔꯛꯇ꯭ꯔꯤ ꯂꯥꯏꯁꯦ ꯍꯦꯛ ꯑꯩꯅ ꯍꯦꯛ ꯍꯣꯡꯒꯗꯒꯦ
ꯑꯣ ꯑꯩꯁꯨ ꯌꯥꯎꯗ꯭ꯔꯤꯌꯦ
ꯑꯩꯅ ꯑꯗꯨꯝ ꯇꯟꯕ ꯍꯥꯏꯇꯥꯔꯦꯅꯦ ꯖꯒꯣꯏ ꯁꯥꯕꯁꯨ ꯌꯥꯎꯗꯦ ꯑꯩꯅ ꯁꯨꯝꯕꯒꯤ ꯊꯕꯛꯁꯦ ꯀꯌꯥ ꯍꯩꯇꯕ
ꯑꯣ ꯑꯩ ꯖꯒꯣꯏ ꯁꯥꯕꯕꯨ ꯇꯤ ꯌꯥꯎꯔꯦ
ꯑꯣ ꯑꯣ ꯑꯩꯈꯣꯏꯅ ꯁꯤꯒꯨꯝꯕ ꯇꯧꯕꯗꯤ ꯁꯨꯡ ꯌꯥꯎꯗꯕꯅꯤ ꯅꯪꯉꯣ ꯍꯠꯇꯣꯏ ꯏꯁꯥꯗ ꯇꯜꯂꯛꯄꯅꯤ ꯈꯪꯗꯦ ꯑꯗꯨꯝ ꯇꯧꯕꯗꯣ ꯑꯗꯨ ꯇꯧꯋꯦꯕ ꯑꯁ ꯑꯩꯅ ꯈ꯭ꯋꯥꯏ ꯅꯨꯡꯉꯥꯏꯖ ꯀꯩꯅꯣꯁꯦ ꯑꯩꯈꯣꯏꯒꯤ ꯆꯩꯔꯥꯎꯕ ꯃꯇꯝꯗ ꯐꯩꯗ
ꯑꯣ ꯆꯔꯥꯎꯕ ꯑꯥ
ꯆꯩꯔꯥꯎꯕꯁꯤꯗꯤ ꯑꯩꯈꯣꯏꯒꯤꯗꯤ ꯑꯩꯈꯣꯏ ꯃꯩꯇꯩꯒꯤꯗꯤ ꯆꯍꯤ ꯑꯍꯧꯕ ꯊꯥꯅꯤꯗꯅ ꯎꯝ ꯑꯩꯈꯣꯏꯒꯤ ꯑꯦꯄ꯭ꯔꯤꯜꯁꯤꯁꯦ ꯑꯩꯈꯣꯏꯗꯤ ꯆꯍꯤ ꯑꯗꯨꯝ ꯍꯧꯋꯤꯗꯅ
ꯑꯥ
ꯃꯩꯇꯩꯒ ꯂꯥꯎꯕ꯭ꯔꯣ ꯒꯧꯔꯒ ꯂꯥꯎꯕ꯭ꯔ ꯆꯩꯔꯥꯎꯕꯁꯤꯕꯣ
ꯆꯩꯔꯥꯎꯕꯁꯦ ꯑꯩꯈꯣꯏꯒꯤ ꯗꯤ ꯑꯩꯈꯣꯏ ꯚꯨꯕꯣꯛ ꯍꯣꯏꯗꯣ ꯍꯤꯟꯗꯨ ꯆꯠꯂꯦꯅ ꯒꯧꯔꯗ ꯂꯥꯎꯋꯦ ꯑꯗꯨꯒ ꯑ ꯑꯗꯨꯒ ꯈ꯭ꯋꯥꯏ ꯕꯕꯥꯆꯧ ꯍꫭꯏꯅ ꯃꯩꯇꯩꯗ ꯂꯥꯛꯋꯦ
ꯑꯣ ꯅꯣꯏ ꯀꯩꯅꯣꯒꯤ ꯌꯦꯟꯖꯥꯡꯗꯤ ꯀꯣ ꯅꯣꯏ ꯃꯊꯦꯜ ꯀꯌꯥꯒ ꯇꯧꯅꯒꯦ ꯅꯣꯏ ꯆꯩꯔꯥꯎꯕꯁꯦ ꯃꯦꯔꯥꯃꯦꯁ ꯇꯧꯕ꯭ꯔꯥ ꯉꯥ ꯇꯧꯕ꯭ꯔꯥ
ꯑꯣ ꯉꯥ ꯇꯧꯋꯦ ꯑꯗꯨꯒ ꯃꯊꯦꯜ ꯃꯉꯥ ꯇꯔꯨꯛꯃꯨꯛ ꯑꯗꯨꯃꯥꯏꯅ ꯇꯧꯋꯦ ꯀꯉꯧꯅ ꯍꯥꯞꯄꯦ ꯎꯇꯤ ꯊꯣꯡꯕ ꯑꯃ ꯍꯥꯞꯄꯦ ꯏꯔꯣꯟꯕ ꯑꯃ ꯍꯥꯞꯄꯦ ꯄꯦ ꯑꯗꯒꯤ ꯀꯩꯅꯣ ꯑꯂꯨ ꯑ ꯑꯂꯨ ꯇꯥꯎꯔꯅꯤ ꯑꯗꯨꯒ ꯕꯣꯔꯥ ꯎ ꯑꯗꯨꯒ ꯆꯝꯐꯨ ꯑꯗꯨꯃꯥꯏꯅ ꯍꯥꯞꯄꯦ ꯑꯗꯨꯒ ꯀꯩꯅꯣ ꯑꯩꯈꯣꯏꯗꯤ ꯑ ꯌꯨꯝ ꯑꯍꯨꯝ ꯃꯔꯤ ꯑꯩꯈꯣꯏ ꯑꯗꯨꯃꯥꯏꯅ ꯊꯪꯅꯔ ꯂꯩꯌꯦꯕꯀꯣ
ꯑꯥ
ꯑꯗꯨꯃꯥꯏꯅ ꯑꯍꯨꯝ ꯃꯔꯤꯗꯨꯃ ꯂꯣꯏꯅ ꯃꯊꯦꯜ ꯂꯥꯟꯅꯔꯅꯤ
ꯑꯣ ꯑꯩꯈꯣꯏꯒꯤꯅ ꯑꯃꯨꯛ ꯂꯥꯟꯅꯕꯗꯣ ꯑꯩꯈꯣꯏꯒꯤ ꯍꯤꯡꯒꯣꯜ ꯅꯨꯡ ꯄꯔꯦꯡꯗꯣ ꯍꯥꯏꯗꯤ ꯑꯩꯈꯣꯏꯒꯤ ꯁꯥꯒꯩꯁꯨ ꯂꯩꯅꯤꯗꯅ ꯑꯩꯈꯣꯏꯒꯤ ꯁꯥꯒꯩꯒꯤꯃ ꯂꯣꯏ ꯂꯥꯟꯅꯔꯅꯤ ꯑꯗꯩꯗꯤ ꯑꯩꯈꯣꯏꯒꯤ ꯊꯔꯩ ꯄꯨꯟꯗ꯭ꯔꯁꯨ ꯑꯩꯈꯣꯏ ꯌꯨꯝꯗꯣ ꯄꯔꯦꯡ ꯑꯣꯏꯅ ꯇꯥꯏꯌꯦꯕ ꯑꯩꯈꯣꯏꯗꯤꯀꯣ ꯁꯥꯡꯅ ꯑꯗꯨꯒꯤ ꯃꯌꯥꯝ ꯑꯗꯨꯃꯥꯏꯅꯗꯅꯦ ꯁꯝꯅ ꯍꯥꯏꯔꯕꯗ ꯌꯨꯝ ꯄꯨꯂꯞꯅ ꯌꯨꯝ ꯀꯨꯟ ꯑꯃꯨꯛ ꯍꯥꯏꯇꯥꯔꯦꯅꯦ ꯑꯩꯈꯣꯏꯗꯤ ꯑꯗꯨꯃꯥꯏꯅ ꯂꯩꯌꯦꯕ ꯄ ꯈꯥꯡꯅ ꯑꯈꯣꯏ ꯑꯗꯨꯝ ꯃꯊꯦꯅ ꯊꯣꯡꯉꯁꯨ ꯀꯌꯥ ꯊꯣꯡꯗ ꯌꯥꯗ꯭ꯔꯦ ꯑꯗꯨꯅ ꯃꯣꯏ ꯗꯤ ꯑꯩꯈꯣꯏ ꯀ ꯋꯥ ꯇꯧꯋꯤꯗꯅ ꯑꯩꯈꯣꯏꯒꯤ ꯂꯥꯏꯒꯤ ꯀꯩꯅꯣꯒꯤ ꯆꯩꯔꯥꯎꯕꯒ ꯑꯩꯈꯣꯏꯒꯤ ꯌꯨꯝꯒ ꯁꯥꯟꯅꯗ꯭ꯔꯣ ꯅꯣꯏ ꯁꯥꯗ꯭ꯔꯣ
ꯑꯥ ꯁꯥꯏ ꯁꯥꯏ
ꯎꯝ ꯌꯨꯝꯒ ꯁꯥꯕꯗꯣ ꯑꯩꯈꯣꯏ ꯄꯨꯈꯩꯗꯒ ꯑꯗꯨꯝ ꯂꯩꯕꯥꯛꯁꯦ ꯑꯩꯅ ꯀꯨꯝꯃ ꯄꯦꯛꯇꯣꯏꯅꯦ ꯑꯗꯨꯒ ꯊꯥꯗꯤ ꯐꯖꯕꯤꯒ ꯇꯥꯅꯖꯥꯠꯅꯤꯅ ꯑꯩꯣꯏ ꯂ ꯀꯃꯥꯏꯗꯗꯤ ꯑꯩꯗꯤ ꯍꯧꯖꯤꯛꯐꯥꯎ ꯑꯗꯨꯝ ꯁꯥꯔꯤꯌꯦ ꯑꯩꯅ ꯌꯨꯝꯒꯤ ꯈꯔ ꯑꯉꯥꯡ ꯑꯗꯨ ꯊꯣꯝꯉꯕꯣ ꯑꯗꯨꯒ ꯑꯗꯨ ꯂꯣꯏꯔꯅꯤ ꯑꯗꯨꯒ ꯃꯌꯥꯝ ꯆꯥꯡ ꯌꯦꯟꯁꯥꯡ ꯂꯥꯟꯅꯗꯅ ꯑꯗꯨ ꯃꯌꯥꯝꯗꯣ ꯆꯥꯃꯤꯟꯅꯔꯅꯤ ꯂꯅꯨꯡꯗꯤꯗꯤꯅ ꯀꯩꯅꯣꯀꯥꯗ꯭ꯔꯣꯁꯤꯡ
ꯑꯣꯆꯤꯡꯤꯡ ꯑꯩꯈꯣꯏ ꯀꯥꯏꯌꯦ ꯀꯩꯅꯣꯗ ꯎꯝ ꯊꯥꯡꯒꯒꯤ ꯆꯥꯎꯕ ꯆꯤꯡ ꯑꯅ ꯑꯃ ꯂꯩꯌꯦ ꯑ ꯑꯗꯨꯗ ꯑꯗꯨꯝ ꯀꯥꯟꯅ